ꯑꯣ ꯑ
ꯑ ꯇꯥꯔꯕꯣ
ꯇꯥꯈ꯭ꯔꯦ ꯅꯈꯣꯏꯒꯤ ꯈꯣꯟꯖꯦꯜ ꯇꯥꯈ꯭ꯔꯦ
ꯑꯣ ꯇꯥꯈ꯭ꯔꯕꯣ
ꯍꯣꯏ ꯅꯩꯕꯨ ꯆꯥꯛ ꯆꯥꯔꯕꯣ
ꯆꯥꯗ꯭ꯔꯤꯌꯦ ꯅꯣꯏꯗꯤ
ꯈꯣꯏꯇꯤ ꯆꯥꯔꯦ
ꯀꯩꯏꯟꯖꯥꯡ ꯆꯥꯔꯒꯦ
ꯑ ꯉꯔꯥꯡ ꯕꯣꯜ ꯂꯩꯗꯅ
ꯍꯥꯥ ꯑꯥ ꯑꯥ ꯑꯥ
ꯑꯔꯖꯦꯟꯇꯤꯅꯥ ꯉꯝꯝꯕꯩ ꯃꯥꯏꯔꯦꯟ ꯆꯥꯏ
ꯍ
ꯅꯣꯏ ꯅꯣꯏꯗꯤ ꯌꯦꯡꯗ꯭ꯔꯣ
ꯌꯦꯡꯗꯤꯌꯦ
ꯑꯣ ꯐꯖꯕꯅꯤ ꯉꯔꯥꯡꯗꯣ ꯑꯥꯔꯖꯦꯟꯇꯤꯅꯥ ꯉꯝꯕꯩ ꯀꯔ ꯃꯥꯅ ꯃꯥꯏꯔꯦꯟ ꯊꯣꯡꯕꯤꯕ
ꯑꯦ
ꯏꯁ ꯑꯍꯥꯎꯕ ꯑꯇꯣꯞꯄ ꯒꯍꯛꯇꯧ ꯃꯥꯜꯂꯦ
ꯑ ꯃꯥꯏꯔꯦꯟꯗꯤ ꯍꯥꯎꯕꯅꯤ
ꯍꯥꯎꯋꯦ ꯍꯥꯎꯋꯦ ꯑꯗꯨꯏꯁꯨ ꯁꯨꯝ
ꯍꯣꯏ ꯁꯥꯒꯨꯝꯕ ꯁꯥꯒꯨꯝꯕ ꯑꯣꯏꯔꯗꯤ ꯌꯥꯝ ꯄꯥꯛꯆꯒꯗꯕꯅꯦꯕ ꯅꯠꯇ꯭ꯔꯥ
ꯍꯣꯏ ꯄꯛꯀꯗꯕꯗꯣ ꯈꯔ
ꯊꯣꯡꯗꯕꯅꯤꯅ ꯎꯄꯥꯏ ꯂꯩꯇ꯭ꯔꯦ
ꯅꯪ ꯅꯊꯟ ꯅꯣꯏ ꯃꯌꯥꯝ ꯌꯦꯡꯗ꯭ꯔꯣ ꯅꯣꯏ ꯐ꯭ꯔꯦꯟ ꯃꯌꯥꯝ ꯄꯨꯟꯖꯜꯂꯒ
ꯑ ꯑꯩ ꯑꯩꯈꯣꯏ ꯐ꯭ꯔꯦꯟ ꯃꯌꯥꯝꯗꯣ ꯈꯨꯟꯗ ꯑꯝꯇ ꯂꯩꯇꯕꯗꯨ ꯑꯩ ꯏꯊꯟꯇ ꯌꯦꯡꯉꯦ
ꯑꯣ ꯑꯗꯨꯅꯅꯦ ꯑꯗꯨꯅꯅꯦ ꯅꯪ ꯃꯥꯏꯔꯦꯟ ꯆꯥꯏꯗꯣ
ꯍꯣꯏ ꯗꯨ ꯅꯤꯅꯤ ꯍꯝ
ꯃꯣꯏ ꯃꯌꯥꯝ ꯂꯩꯔꯗꯤ ꯀꯩꯅꯣꯝꯗꯤ ꯈꯟꯅ ꯌꯥꯕꯅꯦ ꯅꯠꯇ꯭ꯔꯥ
ꯍꯣꯏ ꯑꯁꯤ ꯆꯥꯥꯁꯤ ꯁꯤ ꯉꯥꯅꯨ ꯆꯥꯁꯤ ꯀꯥꯏꯅ ꯍꯥ ꯃꯣꯏꯅ ꯅꯣꯏ ꯂꯩꯇꯕꯩ ꯆꯥꯕ ꯐꯪꯗꯤꯅꯤ ꯑꯗꯨ ꯐꯥꯏꯅꯦꯜ ꯁꯥꯕ ꯃꯇꯝꯗꯗꯤ ꯆꯥꯅꯤꯗ
ꯅꯊꯟꯗ
ꯅ ꯑꯥ ꯅꯠꯇꯦ ꯅꯠꯇꯦ ꯏꯊꯟꯇꯗꯤ ꯅꯨꯡꯉꯥꯏꯔꯣꯏꯍꯦ ꯑꯩꯈꯣꯏ ꯀꯩꯅꯣ ꯈꯣꯏ ꯗꯗꯥꯒꯤ ꯃꯌꯥꯝꯕ ꯑꯦ ꯑꯩꯈꯣꯏ ꯗꯗꯥꯒꯤ ꯃꯔꯨꯞꯁꯤꯡꯒ ꯑꯗꯨꯝ ꯌꯦꯡꯃꯤꯟꯅꯒꯅꯤꯕ ꯗꯗꯤ
ꯑꯣ ꯅꯣꯏ ꯗꯗꯥꯖꯨ ꯂꯩꯕ꯭ꯔꯣ
ꯑꯩꯈꯣꯏ ꯗꯗꯥ ꯍꯣꯏ ꯂꯩꯕꯨꯗꯤ ꯂꯩꯌꯦ ꯑꯗꯨ ꯌꯦꯡꯃꯤꯟꯅꯗꯦ ꯃꯣꯏꯅ ꯇꯣꯉꯥꯟꯅ ꯌꯦꯡꯕ
ꯑꯣ
ꯑꯗꯨꯏꯅꯤ ꯑꯗꯨ ꯅꯣꯏꯗꯤ ꯌꯦꯡ ꯑꯗꯨꯝ ꯕꯣ ꯍꯦꯛ ꯍꯦꯛ ꯌꯦꯡꯗ꯭ꯔꯣ
ꯍꯟꯗꯛꯀꯤ ꯁꯨꯛꯌꯦꯡ ꯌꯦꯡꯗ꯭ꯔꯤꯌꯦ ꯑꯩꯗꯣ
ꯑꯣ ꯌꯦꯡꯉꯛꯑꯣ ꯐꯥꯏꯅꯦꯜ ꯁꯅꯥꯗꯣꯏꯅꯦ
ꯑꯧ ꯑꯔꯀꯟ ꯑ ꯉꯔꯥꯡ ꯀꯅꯥ ꯀꯅ ꯑꯥꯔꯖꯦꯟꯇꯤꯅꯥꯒ ꯀꯅꯥꯒ ꯁꯥꯟꯅꯩꯅꯣ
ꯑꯥꯔꯖꯦꯟꯇꯤꯅꯥꯒ ꯏꯪꯂꯦꯟꯁ ꯁꯅꯔꯤꯕ
ꯏꯪꯂꯦꯟꯒ
ꯍꯣꯏ ꯐꯖꯩꯌꯦ
ꯑꯧ ꯃꯣꯏꯗꯣ ꯉꯔꯥꯡ ꯌꯥꯝꯅ ꯀꯥꯒꯗꯕ ꯃꯥꯟꯗ꯭ꯔꯒ ꯒ ꯌꯥꯝ ꯋꯥꯅ ꯁꯥꯟꯅꯕ ꯃꯥꯜꯂꯦꯀꯣ ꯍꯥꯏꯗꯤ ꯈꯔ ꯀꯩꯅꯣ ꯇꯧꯔꯒ
ꯃꯥꯅꯦ ꯍꯦꯔꯣꯗꯤ ꯂꯥꯁꯇꯅꯦ ꯍꯦꯔꯣꯗꯤ ꯂꯥꯁꯇꯅꯦꯕ
ꯑꯗꯨꯗꯤ ꯅꯪꯁꯨ ꯑꯥꯔꯖꯦꯟꯇꯤꯅꯥꯒꯤ ꯐꯦꯟ ꯑꯣꯏꯔꯦ
ꯍꯣꯏ ꯑꯗꯣ ꯅꯍꯥꯟꯁꯨ ꯀꯩꯅꯣ ꯑꯥꯔꯖꯦꯟꯇꯤꯅꯥꯒ ꯏꯖꯤꯞꯁ ꯅꯥꯕꯅꯦꯕ
ꯎꯝ ꯎꯝ ꯎꯝ
ꯏꯖꯤꯞꯅ ꯒꯣꯜ ꯑꯅꯤ ꯍꯥꯟꯅ ꯆꯪꯈꯤꯕ
ꯑꯧ ꯑꯧ ꯑꯧ
ꯂꯥꯁꯇꯅ ꯑꯔꯖꯦꯟꯇꯤꯅꯥꯅ ꯒꯣꯜ ꯑꯍꯨꯝ ꯑꯍꯨꯝ ꯎꯝ ꯑꯍꯨꯝ ꯆꯪꯈꯤꯕꯅꯤ ꯂꯥꯁꯇ ꯅꯔꯛꯄ ꯋꯥꯅꯤꯅ ꯑꯗꯨꯗꯤ ꯀꯌꯥꯝ ꯍꯔꯥꯎꯋꯦ ꯈꯪꯕ꯭ꯔꯥ ꯑꯁ ꯌꯥꯝ ꯍꯔꯥꯎꯕꯖꯥꯠꯅꯤ
ꯑꯗꯨ ꯉꯔꯥꯡꯗꯣ
ꯑꯥ
ꯉꯔꯥꯡꯗꯣ ꯑ ꯄꯣꯇꯨꯒꯜ ꯐꯦꯟꯖꯤꯡꯅ ꯃꯣꯏꯗꯤ ꯑ ꯑꯥꯔꯖꯦꯟꯇꯤꯅꯥꯒ ꯁꯥꯟꯅꯕ ꯑꯣꯞꯄꯅꯤꯡ ꯑꯣꯄꯣꯅꯦꯟꯁꯤꯡꯗꯨꯅꯦꯕ ꯃꯣꯏꯅ ꯁꯞꯄꯣꯔꯠ ꯇꯧꯗꯣꯏꯁꯦ
ꯎꯝ ꯎꯝ ꯎꯝ
ꯑꯗꯨ ꯅ ꯉꯔꯥꯡꯅ ꯄ꯭ꯂꯦ ꯍꯧꯗ꯭ꯔꯤꯉꯩ ꯃꯃꯥꯡꯗ ꯏꯁ ꯏꯁꯇꯦꯇꯁꯇ ꯃꯦꯁꯤ ꯐꯦꯟꯁꯤꯡ ꯀꯞꯀꯗꯕꯗꯣ ꯑꯩꯈꯣꯏ ꯍꯥꯟꯅ ꯎꯔꯦ ꯅꯨꯡꯉꯥꯏꯇꯦꯗ ꯀꯅ ꯊꯥꯒꯠꯂꯛꯄ ꯑꯗꯨꯗ ꯑꯩꯅ ꯏꯁꯀ꯭ꯔꯤꯟꯁꯣꯠ ꯂꯧꯍꯧꯔꯦꯕ
ꯎꯝ ꯎꯝ ꯎꯝ
ꯏꯁꯀ꯭ꯔꯤꯟ ꯁꯣꯠ ꯂꯧꯍꯧꯔꯒ ꯕꯣꯜ ꯂꯣꯏꯕ ꯃꯇꯝꯗꯗꯤ ꯑꯩꯅ ꯏꯁꯇꯦꯠꯇꯗ ꯑꯃꯨꯛ ꯂꯥꯟꯅ ꯍꯧꯔꯕꯅꯤꯅꯦ ꯑꯝꯇ ꯎꯗ꯭ꯔꯕ ꯋꯥꯅꯤꯗ ꯐꯣꯟ ꯂꯧꯕ ꯃꯇꯝꯗ ꯂꯣꯏ ꯗꯤꯂꯦ ꯇꯧꯈꯤꯕ ꯃꯥꯜꯂꯦꯕ ꯍꯣꯏ ꯑꯗꯨꯃꯥꯏꯅ ꯇꯧꯔꯕ ꯃꯥꯜꯂꯦꯕ
ꯀꯩꯒꯤꯅꯣ ꯅꯣꯏꯗꯣ ꯑꯦꯟꯇꯤꯒꯤ ꯇꯥꯏꯞꯇ ꯇꯧꯋꯤꯗꯨꯕꯣ ꯁꯥꯟꯅꯕꯁꯤꯗ
ꯍꯣꯏ ꯑꯗꯨ ꯑꯗꯨ ꯅꯨꯡꯉꯥꯏꯕ ꯅꯨꯡꯉꯥꯏꯕ ꯃꯈꯜ ꯑꯃꯅꯤꯅ ꯑꯗꯨꯝ ꯊꯤꯗ꯭ꯔ ꯈꯟꯅꯗ꯭ꯔꯁꯨꯒꯣ ꯍꯣꯁꯇꯦꯠꯇ ꯈꯟꯅꯅꯕꯁꯨ ꯑꯗꯨꯝ ꯅꯨꯡꯉꯥꯏꯕ ꯑꯃꯅꯦꯕ
ꯍꯣꯏ ꯍꯣꯏ ꯍꯣꯏ
ꯑꯗꯨ ꯂꯩꯕꯒꯤ ꯕꯣꯠꯁ ꯌꯦꯡꯕ ꯅꯨꯡꯉꯥꯏꯕꯅꯦꯕ ꯐꯦꯟ ꯂꯩꯇ꯭ꯔꯗꯤ ꯀꯃꯥꯏꯅ ꯕꯣ ꯁꯨ ꯌꯦꯡꯕ ꯅꯨꯡꯉꯥꯏꯗꯣꯏꯅꯦ
ꯍꯣꯏ ꯍꯣꯏ ꯑꯗꯨꯕꯨꯗꯤ ꯅꯠꯇꯦ ꯐ꯭ꯔꯦꯟ ꯂꯩꯅꯤ ꯂꯩꯔꯣꯏ ꯍꯥꯏꯕ ꯅꯠꯇꯕꯀꯣ ꯑꯃ ꯈꯠꯅꯕꯒꯤ ꯇꯥꯏꯞꯇ ꯇꯧꯕꯗꯣ ꯈꯪꯕ
ꯑꯣꯏ ꯑꯗꯨ ꯅꯨꯡꯉꯥꯏꯕ ꯑꯩꯈꯣꯏꯒꯤꯗꯤ
ꯑꯗꯨꯗꯤ ꯎꯝ ꯅꯪ ꯒꯥꯔꯤ ꯃꯈꯣꯟꯜ ꯑꯃ ꯇꯥꯈꯤꯕꯒꯤ ꯇꯥꯏꯞꯇꯧꯏꯦ
ꯑꯩꯔꯣ
ꯎꯝ ꯀꯥꯏ ꯂꯩꯒꯦ
ꯑꯩꯅ ꯃꯄꯥꯟꯗ ꯐꯝꯕꯒꯤ ꯑꯣꯏꯔꯝꯅꯤ ꯒꯥꯔꯤꯕꯨꯗꯤ ꯂꯥꯛꯇꯦ
ꯑꯣ ꯑꯣ ꯑꯣ ꯑꯩꯅ ꯑꯃꯗꯤ ꯇꯥꯈꯤꯕ ꯑꯗꯨꯒꯤ ꯅꯪꯁꯦ ꯁꯣꯔꯣꯛꯇꯒ ꯂꯩꯕ ꯃꯥꯜꯂꯨꯔꯕ ꯑꯗꯨꯒꯤꯅꯦ
ꯍꯣꯏ ꯁꯔꯣꯛ ꯑꯩꯈꯣꯏ ꯁꯔꯣꯛꯀ ꯅꯛꯅꯕꯒꯤꯅꯦꯈꯣꯏꯗꯣ
ꯑꯣ ꯑꯣ ꯑꯗꯨꯏ ꯑꯣꯏꯔꯝꯃꯅꯤ
ꯍꯣꯏ ꯑꯗꯨꯅ ꯍꯥꯏꯗꯤ ꯌꯨꯝꯗ ꯂꯩꯕ꯭ꯔꯥ ꯁꯤꯗꯤ
ꯂꯩꯇꯌꯦ ꯌꯨꯝꯗ
ꯎꯝ
ꯍꯣꯁꯇꯦꯜꯗ ꯂꯩꯌꯦ
ꯍꯣꯁꯇꯦꯜꯗ ꯂꯩꯕ꯭ꯔꯣ ꯌꯥꯝ ꯌꯥꯝ ꯐꯩꯀꯣ
ꯑꯦꯍꯍ ꯈꯪꯗꯦ ꯑꯗꯨꯗꯤ
ꯑꯩꯅ ꯉꯔꯥꯡꯗ ꯀꯩꯅꯣ ꯉꯔꯥꯡꯗ ꯑꯩꯈꯣꯏ ꯂꯣꯟꯗ ꯑꯩꯅ ꯀꯩꯅꯣꯝ ꯊꯥꯈꯤꯕꯅꯦꯕ ꯅꯪꯉꯣꯟꯗꯀꯣ ꯑꯩ ꯅꯪꯗꯤ ꯑꯩꯈꯣꯏ ꯑꯩꯈꯣꯏ ꯃꯤ ꯑꯣꯏꯕ꯭ꯔꯥꯅ ꯈꯟꯕꯅꯦꯕ ꯑꯩꯗꯣ
ꯑꯣ
ꯈꯪ ꯑꯗꯨꯒ ꯅꯪꯅ ꯀꯔꯤ ꯍꯥꯏꯅꯣ ꯑꯗꯨꯣ ꯍꯥꯏꯔꯛꯄ ꯅ ꯑꯩꯒꯦꯇ ꯍꯥꯅꯤꯗ
ꯑ ꯀꯩ ꯍꯥꯏꯅꯣ ꯅꯪ ꯑꯗꯨ ꯋꯥꯔꯗꯠꯇꯣ
ꯑꯗꯨ ꯍꯥꯏꯗꯣ ꯀꯔꯤ ꯍꯥꯏꯅ ꯑꯩ ꯍꯧꯖꯤꯛ ꯌꯥꯔꯕꯣ ꯇꯧꯔꯛꯑꯒꯦ ꯑꯅ ꯍꯥꯏꯕꯅꯦꯕ ꯑꯗ ꯅꯪꯅ ꯑꯩꯅꯗꯤ ꯅꯪꯅ ꯑꯩꯈꯣꯏ ꯑꯩꯈꯣꯏ ꯃꯤ ꯑꯣꯏꯕ꯭ꯔꯥꯅ ꯈꯟꯕꯅꯦꯕ
ꯎꯝ ꯎꯝ ꯎꯝ
ꯑꯗꯨ ꯅꯪꯅ ꯀꯔꯤ ꯍꯥꯏꯅꯣ ꯍꯥꯏꯕ ꯃꯇꯝꯗ ꯑꯩ ꯒ꯭ꯌꯥꯟ ꯇꯥꯔꯛꯄꯅꯤꯗ
ꯑꯩꯅ ꯑꯩꯅ ꯅꯪꯅ ꯑꯣꯔꯤꯁꯥꯁꯦ ꯍꯥꯏꯔꯒ ꯑꯃ ꯍꯥꯏꯔꯛꯄꯗꯨꯗ ꯑꯩꯅ ꯑꯩꯅ ꯈꯜꯂꯤꯁꯤꯅꯅꯦ ꯑꯃ ꯁꯥꯎꯕꯒꯤ ꯑꯃ ꯉꯥꯡꯉꯛꯄ ꯃꯥꯜꯂꯨꯔꯕ ꯈꯪꯕ꯭ꯔꯥ ꯑꯗꯨꯒ ꯃꯦꯁꯦꯁꯇꯣ ꯗꯤꯂꯤꯠ ꯑꯃꯨꯛꯛꯇꯧ ꯂꯩꯔꯝꯃꯦꯕꯀꯣ ꯑꯗꯨꯒ ꯑꯃ ꯋꯥꯈꯜꯗꯣ ꯑꯃ ꯂꯥꯟꯅ ꯈꯟꯕꯗꯣ ꯑꯩꯅ
ꯎꯝ
ꯀꯩ ꯍꯥꯏꯖꯥꯠꯅꯣ ꯀꯥꯏ ꯑꯩꯅꯗꯤ ꯈꯪꯗ꯭ꯔꯕ ꯑ ꯍꯣꯏ ꯍꯣꯏ ꯑꯗꯨꯒ ꯀꯩꯒꯤꯅꯣ ꯑꯃꯨꯛ ꯀꯛꯊꯠꯂꯤꯨꯗꯦ
ꯑ ꯅꯪ ꯈꯪꯉꯣꯏꯗꯅ ꯑꯗꯨꯒꯤ ꯑꯩꯅ ꯑꯁ ꯑꯁꯤꯗꯤ ꯑꯩ ꯁꯣꯏꯔꯦꯅ ꯑꯃꯨꯛ ꯈꯟꯅꯈ꯭ꯔꯕ ꯑ
ꯎꯝ ꯑꯗ ꯅꯪ ꯑꯃꯨꯛ ꯍꯥꯏꯔꯛꯄꯗꯤ ꯌꯥꯏꯗꯅ
ꯑꯥꯎ ꯑꯁ ꯑꯩ ꯍꯥꯏꯔꯛꯀꯗꯕꯗꯣ ꯍꯣꯔꯦꯟ ꯍꯥꯏꯔꯛꯀꯦ ꯍꯣꯔꯦꯟ ꯍꯥꯏꯔꯛꯀꯦ ꯑꯗ ꯅꯣꯏꯗꯤ ꯅꯣꯏꯅ ꯆꯥꯛ ꯑꯗꯨꯝ ꯊꯣꯡꯕ꯭ꯔꯥ ꯅꯣꯏꯗꯣꯏꯔꯥ ꯃꯣꯏ ꯄꯨꯂꯞ ꯀꯣꯏꯅ ꯃꯣꯏꯅ ꯊꯣꯡꯕ꯭ꯔꯥ ꯍꯣꯁꯇꯦꯜ ꯂꯩꯕꯁꯦ
ꯎꯝ ꯃꯣꯏꯅ ꯄꯨꯂꯞ ꯊꯣꯡꯉꯦꯕꯀꯣ ꯑꯗꯣ ꯑꯩꯈꯣꯏꯗꯣ ꯂꯧꯗꯕ ꯑꯩꯈꯣꯏ ꯇꯣꯉꯥꯟꯅ ꯊꯣꯡꯉꯒ ꯆꯥꯏꯌꯦꯕ
ꯑꯣ ꯑꯗꯨꯗꯤ ꯏꯟꯖꯥꯡ ꯑꯍꯥꯎ ꯍꯥꯎꯕ ꯆꯥꯔꯝꯅꯤꯅꯦ
ꯑꯁ ꯑ ꯑꯗꯨꯝ ꯆꯥꯏ ꯀꯥꯡꯁꯣꯏ ꯑꯣꯏꯔꯁꯨ ꯃꯌꯥꯝ ꯄꯨꯜꯂꯞ ꯊꯣꯡꯕꯒ ꯈꯤꯇꯪ ꯊꯣꯡꯕꯒꯗꯤ ꯈꯦꯠꯅꯩꯗꯅ
ꯍꯣꯏ
ꯑꯗꯨꯒꯤ ꯋꯥꯅꯤꯗ ꯗꯤꯐ꯭ꯔꯦꯟꯁꯇꯣ ꯎꯝ
ꯍꯣꯔꯦꯟ ꯍꯣꯔꯦꯟ ꯁꯟꯗꯦꯗꯗꯤ ꯁꯟꯗꯦꯗꯅꯦꯕ ꯐꯤꯅꯥꯟꯁ ꯅꯥꯗꯣꯏꯗꯣ ꯑꯗꯨ ꯅꯣꯏ ꯍꯣꯏ ꯅꯣꯏꯗꯤ ꯌꯦꯡꯗꯣꯏꯔꯥ
ꯌꯦꯡꯅꯤꯡꯉꯦ ꯂꯣꯏꯒꯗꯣꯔꯦ ꯑꯩ ꯁꯨ ꯌꯦꯡꯅꯤꯡꯉꯒꯅꯦ ꯑꯗꯨꯝ ꯌꯦꯡ ꯐꯪꯖꯕ
ꯍꯣꯏ ꯌꯦꯡꯉꯣ ꯐꯥꯏꯅꯥꯦꯟꯁ ꯅꯥꯗꯣꯏꯅꯦ ꯁꯟꯗꯦꯗ
ꯀꯅꯥ ꯑꯥꯔꯖꯦꯟꯇꯤꯅꯥꯒ ꯀꯅꯥꯒ ꯁꯥꯟꯅꯗꯣꯏꯅꯣ
ꯑꯥꯔꯖꯦꯟꯇꯤꯅꯥꯒ ꯁ꯭ꯄꯦꯟ ꯁꯥꯟꯗꯣꯏꯅꯤ ꯃꯄꯥ ꯃꯆꯥ ꯐꯦꯃꯤꯂꯤꯅꯦ ꯁꯥꯟꯗꯣꯏꯁꯦ
ꯑꯗꯨ ꯈꯛꯇ ꯉꯥꯏꯔꯕꯣ
ꯍꯣꯏ ꯑꯗꯨ ꯈꯛꯇꯪ ꯉꯥꯏꯔꯦ ꯐꯤꯅꯦꯁꯅꯅꯥꯗꯣꯏꯅꯤ ꯉꯔꯥꯡꯒꯤꯗ ꯉꯔꯥꯡꯗ ꯁꯤꯅꯤ ꯀꯩꯅꯅꯦꯕ ꯑ ꯀꯩꯅꯣ ꯁꯄꯦꯟꯒ ꯏꯪꯂꯦꯟ ꯇꯥꯕꯅꯦꯕ ꯁꯄꯦꯟꯅ ꯐꯖꯅ ꯅꯩꯈ꯭ꯔꯦꯕ ꯑ ꯉꯔꯥꯡ ꯑꯗꯨꯅ ꯑꯥꯔꯖꯦꯟꯇꯤꯅꯥꯒ ꯏꯟꯗꯤꯌꯥꯟ ꯑꯃꯨ ꯅꯥꯕ
ꯑꯣ ꯀꯩꯅꯣ ꯇꯧꯕ꯭ꯔꯣ ꯄꯨꯡ ꯀꯌꯥꯗ ꯇꯥꯒꯦ
ꯨꯡ ꯉꯔꯥꯡꯗꯤ ꯁꯦꯃꯤ ꯐꯥꯏꯅꯦꯜꯗꯤ ꯄꯨꯡ ꯕꯥꯔꯣ ꯃꯈꯥꯏꯗ ꯑꯗꯨꯝ ꯂꯣꯏꯅ ꯇꯥꯏ
ꯉꯔꯥꯡꯒꯤꯕꯨꯗꯤ ꯈꯪꯉꯦ ꯐꯥꯏꯅꯦꯜꯗꯣ
ꯐꯥꯏꯅꯦꯜꯗꯣ ꯑꯩ ꯑꯝꯇ ꯌꯦꯡꯉꯦꯀꯣ ꯃꯣꯏꯅ ꯀꯩꯅꯣ ꯐꯤꯆꯔꯗ ꯊꯥꯒꯠꯂꯛꯇꯕ ꯑꯗꯨꯒꯤ ꯎꯝ
ꯉꯁꯤ ꯊꯔꯁꯗꯦ ꯑꯣꯏꯔꯗꯤ ꯐ꯭ꯔꯥꯏꯗꯦ ꯁꯦꯇꯔꯗꯦ ꯁꯟꯗꯦ ꯀꯨꯏꯗ꯭ꯔꯦ
ꯁꯟꯗꯦ ꯑꯦ ꯃꯣꯏ ꯐꯤꯖꯠ ꯊꯥꯒꯠꯂꯛꯇ꯭ꯔꯤꯌꯦ ꯄꯨꯡꯗꯣ
ꯑꯣ ꯑꯣ
ꯑꯗꯨꯗꯤ ꯈꯪꯗ꯭ꯔꯦ ꯃꯣꯏ ꯊꯥꯒꯠꯂꯛꯇ꯭ꯔꯤ
ꯇ꯭ꯔꯣꯜꯁꯨ ꯌꯥꯝ ꯇꯧꯕꯤꯕꯩ ꯇꯥꯏꯞ ꯇꯧꯋꯦꯀꯣ
ꯍꯣꯏ
ꯅꯣꯛꯅꯤꯡꯉꯦ ꯑꯩꯗꯤ ꯑꯗꯨꯝ ꯕꯣꯜꯗꯣ ꯌꯦꯡꯗ꯭ꯔꯁꯨ ꯅꯣꯡꯉꯥꯜꯂꯒ ꯃꯤ ꯃꯌꯥꯝ ꯁꯤꯗ ꯊꯝꯃꯛꯄꯩ ꯀꯅꯥꯅ ꯀꯥꯈ꯭ꯔꯒꯦ ꯍꯥꯏꯗꯣ ꯈꯪꯉꯦꯕ ꯑ
ꯌꯦꯡꯗ꯭ꯔꯁꯨ ꯀꯅꯥ ꯉꯝꯃꯦ ꯀꯅꯥꯅ ꯂꯣꯏꯅ ꯈꯪꯉꯦꯕ
ꯑꯥ ꯑꯥ ꯈꯪꯉꯦ ꯍꯧꯖꯤꯛꯀꯥꯟꯗꯤ ꯂꯣꯏ ꯈꯪꯉꯦ
ꯀꯩꯅꯣ ꯏꯟꯁꯇꯥꯒ꯭ꯔꯥꯝꯗꯒꯨꯝꯕ ꯆꯪꯉꯗꯤ ꯂꯣꯏꯅ
ꯑ ꯑꯗꯩ ꯋꯥꯆꯞ ꯏꯁꯇꯦꯇꯁꯇꯁꯨ ꯃꯤ ꯃꯌꯥꯝ ꯊꯝꯅꯔꯦꯗꯅ ꯐꯦꯟ ꯌꯥꯝ ꯌꯥꯎꯕꯅꯤꯅ
ꯍ ꯑꯛꯇꯤ ꯕꯣꯜ ꯌꯦꯡꯗꯕꯁꯤꯡꯅ ꯕꯣꯜꯒꯤ ꯃꯔꯝꯗꯨ ꯈꯪꯈ꯭ꯔꯕꯅꯤ ꯍꯩꯈ꯭ꯔꯕꯅꯤ ꯃꯣꯏꯅ ꯏꯁꯇꯦꯇꯗ ꯊꯥꯒꯠꯂꯛꯄꯁꯤꯡꯗꯣ ꯕꯣ ꯕꯣ ꯌꯦꯡꯗꯕ ꯃꯤꯁꯨ ꯌꯥꯎꯕꯅꯦ
ꯍꯣꯏ ꯍꯣꯏ ꯍꯣꯏ ꯌꯥꯎꯋꯦ ꯌꯥꯎꯋꯦ
ꯑ
ꯅꯪꯗꯤ ꯀꯩꯝ ꯆꯠꯊꯣꯛꯑꯣꯏꯗ꯭ꯔꯣ
ꯉꯁꯤꯒꯤ ꯉꯁꯤ ꯀꯩꯅꯣꯝ ꯆꯠꯊꯣꯛꯀꯅꯤꯌꯦ ꯀꯣꯏꯕ ꯆꯠꯊꯣꯛꯀꯅꯤꯌꯦ
ꯀꯣꯏꯕꯨ ꯆꯠꯊꯣꯛꯀꯅꯤꯌꯦ ꯀꯅꯥ ꯀꯅꯥ ꯀꯣꯏꯔꯨꯗꯣꯏꯅꯣ ꯃꯥꯅꯦ ꯃꯥꯅꯦ ꯈꯪꯕ꯭ꯔ ꯌꯦꯡꯒꯦ ꯍꯥꯏꯔꯣ ꯍꯥꯏꯔꯛꯑꯣ ꯍꯥꯏꯔꯛꯑꯣ
ꯑ ꯅꯣꯏ ꯀꯩꯅꯣ ꯉꯁꯤꯁꯦ ꯀꯥꯡ ꯀꯩꯅꯣꯝ ꯅꯣꯏ ꯀꯩꯅꯣꯝ ꯇꯧꯗꯤ ꯅꯠꯇ꯭ꯔꯣ
ꯃꯥꯅꯦ ꯃꯥꯅꯦ ꯆꯨꯝꯃꯦ ꯑꯩꯅ ꯅꯪ ꯈꯪꯉꯝꯃꯣꯏꯗ꯭ꯔꯅ ꯍꯥꯏꯗꯕ
ꯑꯥꯎ ꯈꯪꯉꯦ ꯑꯗꯨꯝ ꯑꯩꯈꯣꯏꯁꯨ ꯑꯗꯨꯝ ꯑ ꯑꯗꯨꯝ ꯅꯛꯅ ꯂꯩꯕꯅꯤꯅꯀꯣ ꯑꯗꯨꯒꯤ ꯃꯔꯝꯗ ꯑꯩꯁꯦ ꯑꯝ ꯆꯤꯡꯕꯨꯗꯤ ꯅꯠꯇꯦ ꯑꯗꯨꯕꯨ ꯀꯩꯅꯣ ꯑꯥꯗ ꯌꯧꯅꯤꯡꯉꯥꯏ ꯁꯑ ꯁꯚꯦꯟꯇꯤꯟ ꯑꯦ ꯁꯤꯛꯁꯇꯤꯟ ꯀꯤꯂꯣꯃꯤꯇꯔꯗꯤ ꯅꯪ ꯇꯧꯋꯦ
ꯎꯝ ꯑꯗꯨꯗꯤ ꯅꯪ ꯀꯥꯏꯗꯩ ꯀꯣꯏꯗꯣꯏꯕ
ꯑꯩꯅ ꯀꯣꯏꯗꯣꯏꯁꯦ ꯑꯥ ꯅꯣꯏꯔꯣꯝꯅ ꯀꯣꯏꯔꯛꯀꯗꯣꯏꯅꯤ
ꯒꯣꯕꯤꯟꯗꯗ
ꯑ ꯍꯥꯏꯗ ꯑꯗꯨꯝ ꯑꯗꯨꯝ ꯀꯣꯏꯕ ꯍꯥꯏꯗꯤ ꯑꯗꯤ ꯑꯁꯤꯗ ꯆꯠꯀꯅꯤ ꯍꯥꯏꯕ ꯂꯩꯇꯦꯕꯀꯣ ꯁꯨꯝ ꯑ ꯑꯗꯨꯝ ꯆꯠꯄ ꯃꯐꯝꯗ ꯑꯗꯨꯝ ꯆꯠꯄꯅꯦ
ꯑꯦ ꯀꯅꯥ ꯀꯅꯥ ꯆꯠꯇꯣꯏꯅꯣ
ꯑꯩꯈꯣꯏ ꯏꯃꯥꯟꯅꯕ ꯑꯅꯤ ꯑꯃꯒ ꯍꯣꯏ ꯑꯩꯈꯣꯏ ꯏꯃꯥꯟꯅꯕ ꯑꯅꯤꯒ ꯃꯣꯏ ꯑꯩꯈꯣꯏ ꯏꯃꯥꯟꯅꯕꯒꯤ ꯃꯃꯥꯟꯅꯕ ꯈꯔ ꯌꯥꯎꯗꯧ ꯃꯥꯜꯂꯤ
ꯅꯪ ꯅꯣꯏ ꯏꯃꯥꯟꯅꯕꯁꯤꯡ ꯈꯨꯟꯗ ꯑꯝꯇ ꯂꯩꯇꯦ ꯍꯥꯏꯗꯥꯏꯅꯦ
ꯍꯣꯏ ꯈꯨꯟꯗ ꯑꯗꯣ ꯑꯩ ꯈꯨꯟꯗ ꯂꯩꯕ ꯃꯣꯏꯅ ꯑꯥꯗ ꯂꯩꯕꯀꯣ
ꯎꯝ
ꯑꯗꯨꯗꯨꯝ ꯊꯦꯡꯅꯕ ꯌꯥꯏ
ꯑꯣ ꯅꯪ ꯅꯊꯟꯗ ꯂꯥꯛꯇꯣꯏꯕ
ꯍꯣꯏ
ꯀꯣꯏꯒꯗꯕꯅꯦ ꯀꯣꯏꯒꯗꯕꯅꯦ ꯀꯩꯁꯨ ꯀꯥꯏꯗꯦ ꯀꯣꯏꯒꯗꯕꯅꯤ ꯀꯩꯁꯨ ꯀꯥꯏꯗꯦ ꯍꯥꯏꯕ
ꯑ ꯍ ꯑꯗꯨꯝ ꯑ ꯁꯤ ꯃꯇꯝꯗ ꯀꯣꯏꯍꯧꯔꯗꯤ ꯀꯣꯏꯕ ꯃꯇꯝ ꯂꯩꯇꯦꯗꯅ ꯑꯗꯨꯏ ꯆꯨꯝꯅ ꯁꯨꯝ ꯀꯣꯏꯕ ꯆꯠꯀꯦ ꯍꯥꯏꯕꯅꯤꯗ
ꯅꯣꯏꯗꯤ ꯆꯠ ꯆꯠꯇ꯭ꯔꯣ
ꯍꯣꯔꯦꯟ ꯆꯠꯇꯣꯏꯅꯦ
ꯁꯤ ꯅꯣꯏꯁꯨ ꯅꯨꯡꯉꯥꯏꯅꯦ ꯑꯗꯨꯗꯤ
ꯍꯣꯏ ꯑꯕꯣꯛ ꯆꯠꯇ꯭ꯔꯤꯕꯀꯣ ꯑꯩꯈꯣꯏꯗꯣ ꯑꯗꯨꯝ ꯏꯀꯥꯏꯒꯤꯗꯗꯤ ꯌꯥꯎꯔꯒ ꯑꯆꯧꯕꯗꯗꯤ ꯆꯠꯇ꯭ꯔꯤꯕ ꯒꯣꯕꯤꯟꯗꯒꯨꯝꯕꯗꯣ ꯈꯪꯉꯦꯗꯅ ꯒꯣꯕꯤꯟꯗꯗꯣ
ꯀꯥꯡꯒꯤ ꯀꯩꯅꯣ ꯀꯩꯅꯣ ꯇꯧꯕꯁꯦ ꯑꯗꯨꯝ ꯂꯥꯏ ꯈꯨ꯭ꯔꯨꯝ
ꯈꯨꯔꯨꯝꯗꯣꯏꯅꯦ ꯑ ꯂꯩꯀꯥꯏꯒꯤ ꯑꯩꯈꯣꯏꯒꯤ ꯕꯥꯃꯣꯟ ꯕ꯭ꯔꯥꯍꯟ ꯂꯩꯗꯅ ꯕꯥꯃꯣꯟꯒ ꯍꯥꯏꯕꯗꯣ ꯑꯥ ꯑꯗꯨꯅ ꯂꯩꯀꯥꯏ ꯂꯩꯀꯥꯏ ꯑꯗꯨꯝ ꯀꯣꯟꯕ ꯂꯩꯗꯅ ꯂꯩ ꯀꯥꯏ ꯈꯨꯗꯤꯡꯒꯤ ꯂꯣꯏ ꯂꯩꯗꯅ ꯑꯌꯥꯝꯕ ꯑꯗꯣ ꯃꯣꯏꯗ ꯀꯥꯡ ꯆꯤꯡꯉꯦꯕꯀꯣ
ꯍꯣꯏ
ꯑꯗꯨ ꯆꯤꯡꯕꯗ ꯂꯥꯏ ꯈꯣꯏꯔꯝꯃꯅꯤ ꯑꯗꯨꯒ ꯅꯨꯡꯗꯥꯡꯗ ꯈꯦꯆ꯭ꯔꯤꯒ ꯆꯥꯏꯑꯕ ꯑꯗꯨꯒ ꯑꯗꯨꯒ ꯂꯩ ꯑꯆꯧꯕ ꯑꯣꯏꯅꯗꯤ ꯒꯣꯕꯤꯟꯗꯒꯤ ꯑꯆꯧꯕ ꯑꯃꯆꯤꯡꯕꯗꯣ
ꯍ
ꯅꯪ ꯈꯪꯕ꯭ꯔꯥ ꯈꯪꯗꯕ꯭ꯔꯗꯤ ꯈꯪꯗꯦ
ꯑꯗꯨꯝ ꯑꯁ ꯑꯗꯨꯝ ꯎꯕꯨꯗꯤ ꯎꯏꯕꯣ ꯒ꯭ꯌꯥꯟꯕꯨꯗꯤ ꯇꯥꯕꯗꯤ ꯈꯔ ꯋꯥꯠꯂꯤ
ꯑꯥ ꯑꯥ ꯑꯗꯣ ꯑꯩꯈꯣꯏꯒꯤ ꯒꯣꯕꯤꯟꯗꯗ ꯆꯤꯡꯅꯦꯕꯀꯣ ꯒꯣꯕꯤꯟꯗꯁꯤꯅ ꯄꯨꯔꯥ ꯑꯆꯧꯕꯗ ꯌꯥꯝ ꯆꯥꯎꯋꯦꯗꯅ ꯃꯣꯏ ꯀꯥꯡꯗꯤ ꯑꯗꯨꯒ ꯑꯗꯨ ꯆꯤꯡꯕꯗ ꯃꯌꯥꯝꯗꯣ ꯑꯗꯨꯝ ꯌꯦꯡꯕ ꯆꯠꯅꯩꯑꯕ ꯃꯤꯗꯣ ꯌꯥꯝ ꯆꯤꯜꯂꯤ ꯂꯥꯏ ꯈꯣꯏꯔꯝꯕꯁꯨ ꯆꯠꯅꯩ ꯑꯩꯒꯤ ꯑꯩꯒꯤ ꯉꯝꯖꯕ ꯑꯗꯨꯝ ꯀꯠꯄ ꯌꯥꯏꯑꯕ ꯑꯥ ꯑꯗꯨꯒꯤ ꯋꯥꯅꯤꯗ ꯑꯗꯣ ꯑꯩꯈꯣꯏꯗꯣ ꯍꯥꯥ
ꯑ
ꯍꯜꯂꯣ ꯇꯥꯕ꯭ꯔꯥ